ꯌꯥ
ꯅꯨꯡꯉꯥꯏꯕ꯭ꯔꯥ ꯀꯤꯖꯩꯌꯦ꯫
ꯎꯝ ꯎꯝ ꯇꯥꯏꯑꯦ ꯇꯥꯏꯑꯦ꯫
ꯑ ꯋꯥꯉꯥꯡ ꯈꯔ ꯅꯨꯡꯉꯥꯏꯕ꯭ꯔꯥ ꯌꯦꯡꯒꯦ꯫
ꯇꯖꯔꯔꯕꯣ
ꯆꯥꯕ ꯇꯣꯛꯄꯗ ꯉꯥꯏꯔꯛꯑꯦ ꯉꯥꯏꯍꯥꯛ ꯑꯣꯏꯝ ꯃꯥꯜꯂꯦ ꯑꯩꯈꯣꯏꯒꯤ ꯆꯗ ꯉꯁꯤꯗꯤꯔꯣꯂ
ꯏꯔꯣꯜꯂꯦ ꯑꯦ ꯅꯣꯏꯁꯨ ꯏꯔꯣꯕꯒ ꯍꯩꯕ꯭ꯔꯥ ꯑꯩꯖꯥ
ꯑꯥꯎ
ꯀꯩꯅꯣ ꯍꯥꯏꯁꯨꯕꯨ ꯑꯩꯗꯤ ꯏꯔꯣꯝꯕ ꯃꯁꯛ ꯈꯪꯉꯝꯃꯣꯏꯗ꯭ꯔꯥ ꯈꯜꯂꯒ
ꯑꯣ ꯍꯥꯏ ꯍ
ꯉꯥꯔꯤꯒ ꯍꯥꯞꯄ꯭ꯔꯥ ꯑꯩꯁꯦ
ꯎꯝ ꯅꯣꯏꯅ ꯁꯥ ꯂꯣꯟꯖꯔꯤꯔꯣ
ꯎꯝ ꯑꯣ
ꯎꯝ
ꯂꯣꯜꯂꯦ ꯅꯣꯅꯦ
ꯅꯁꯥꯅ
ꯑꯧ ꯏꯁꯥꯅ ꯇꯨꯃꯤꯟꯅ ꯊꯣꯡꯕ ꯑꯗꯨꯒꯤ
ꯑꯣ ꯃꯣꯏꯒꯤꯅ ꯍꯋꯥꯏ ꯄꯤꯕ
ꯎꯝ ꯍꯋꯥꯏꯕꯤ ꯆꯥꯗꯦꯗ ꯑꯃꯨꯛꯐꯥꯎ
ꯎꯝ
ꯍꯣꯡ ꯉꯥꯡꯉꯨꯍꯦ ꯑꯩ ꯒ ꯇꯥꯗ꯭ꯔꯦ
ꯇꯀꯥꯅꯤꯍꯦꯛ ꯀꯩꯝ ꯇꯧꯔ ꯆꯨ
ꯇ ꯁꯝꯗꯤꯦꯀꯣꯨꯛ ꯁ
ꯍꯥꯥ
ꯆꯠꯂꯗꯪꯅꯤꯗꯨ
ꯇꯠ ꯋꯥꯡꯗ꯭ꯔꯁꯨ ꯇꯠꯀꯟꯕ꯭ꯔꯣ ꯃꯣꯏꯁꯦ
ꯅꯠꯇꯦꯔꯁꯦ ꯑꯗꯨ ꯅꯠꯇꯦ ꯅꯪꯒꯤꯗꯣ ꯀ ꯀꯥꯗꯦ ꯍꯥꯏꯅ
ꯑꯣ ꯍꯣꯏ ꯀꯥꯗꯌꯦ ꯑꯗꯨꯗꯤ
ꯑꯣ ꯍꯥꯏꯗꯤ ꯅꯪꯗꯣ ꯇꯨꯝꯊꯔꯁꯨꯅꯣ ꯈꯜꯂꯝꯂꯨꯕꯅꯦ
ꯎꯝ
ꯑꯗꯨꯒ ꯃꯩ ꯂꯥꯛꯀꯦ ꯍꯥꯏꯕꯗꯨꯣ ꯐꯪꯅꯕ
ꯃꯩꯁꯨ ꯂꯥꯛꯇꯒ
ꯎꯝ
ꯍꯌꯦꯡ ꯍꯌꯦꯡ ꯉꯟꯅꯗꯤ ꯍꯧꯒꯠꯇꯣꯏꯅꯦ ꯄꯨꯡ ꯃꯔꯤ ꯑꯗꯨꯋꯥꯏꯗ ꯑꯗꯨꯑꯣꯏꯁꯨ ꯑꯃꯨꯔꯛ ꯑꯅꯤꯔꯛ ꯇꯧꯔꯝꯒꯦꯅꯗꯤ ꯈꯟꯕꯅꯦꯕ
ꯎꯝ
ꯗꯨꯦꯟꯗ
ꯎꯝ
ꯍꯦꯡ ꯆ ꯇꯨ ꯏꯁꯤꯦꯁꯤꯒꯦ ꯇꯜꯂꯦ ꯑꯗꯨꯅ ꯋꯥꯈꯟꯒ ꯈꯟꯕ ꯀꯩ ꯍꯥꯏꯅꯣ꯫
ꯑꯁ ꯀꯣꯛ ꯈꯨꯆꯥꯛ ꯑꯃ ꯕꯦꯔꯥꯅꯦ
ꯀꯩꯗꯩꯅꯣ
ꯑ ꯉꯔꯥꯡꯗꯣ ꯋꯥꯔꯤꯁꯤꯅꯗꯦꯕꯀꯣ ꯃꯥꯁꯦ
ꯑꯥ
ꯉꯔꯥꯡꯁꯦ ꯑꯩꯅ ꯃꯦꯁꯦꯁ ꯊꯥꯕꯒꯨꯝ ꯃꯥꯁꯦ ꯃꯥꯅ ꯑꯩꯉꯣꯟꯗ ꯅꯪ ꯁꯪꯕ꯭ꯔꯣ ꯍꯥꯏꯔꯕ ꯉꯔꯥꯡ ꯃꯤꯈꯪꯕ꯭ꯔꯥ ꯑꯗꯨꯅ ꯑꯩ ꯁꯦ ꯑ ꯑꯩꯅ ꯑꯃꯨꯛꯀ ꯃꯤꯁꯦꯁ ꯊꯛ ꯎꯍꯧꯗ꯭ꯔꯕꯒꯤ ꯀꯣꯟꯅ ꯑꯃꯨꯛꯀ ꯍꯜꯂꯦꯕ ꯑꯩꯁꯦ
ꯎꯝ
ꯑꯗꯨꯒ ꯂꯥꯁꯇ ꯑꯃꯨꯛꯀ ꯑꯩꯅ ꯑꯃꯨꯛ ꯀꯣꯜ ꯇꯧꯋꯦ ꯑꯗꯨꯗꯤ ꯅꯁꯥꯏ ꯌꯥꯝ ꯁꯥꯔꯦ ꯍꯧꯖꯤꯛꯁꯦ ꯍꯥꯏꯔꯛꯑꯦꯕꯀꯣ ꯑꯗꯨꯒ ꯑꯩꯁꯦ ꯑꯃꯨꯛꯀ ꯃꯊꯥꯏ ꯉꯁꯥꯏ ꯑꯩꯁꯨ ꯅꯨꯡꯉꯥꯏꯇ꯭ꯔꯕ ꯑꯩꯅ ꯌꯥꯝ ꯌꯦꯛꯄꯤ꯭ꯔꯥꯅ ꯑꯩꯁꯦ ꯌꯥꯝ ꯅꯨꯡꯉꯥꯏꯇ꯭ꯔꯦꯕꯀꯣ ꯉꯁꯥꯏꯁꯦ ꯑꯪ ꯉꯔꯥꯡꯁꯦ ꯑꯗꯣ ꯃꯥ ꯃꯦꯁꯦꯁꯇꯣ ꯃꯥꯅ ꯑꯃꯨꯛꯀ ꯁꯅꯥꯁꯦ ꯃꯦꯁꯦꯁ ꯊꯥꯔꯛꯑꯦꯕ
ꯎꯝ
ꯑꯩꯁꯦ ꯍꯟꯕꯤꯗ꯭ꯔꯦꯕꯥ ꯉꯔꯥꯡꯁꯦ ꯈꯪꯕ꯭ꯔꯥ
ꯎꯝ
ꯑꯗꯨꯗꯨꯒꯥ ꯍꯟꯕꯤꯗ꯭ꯔꯀꯥꯟꯗ ꯉꯁꯤꯁꯦ ꯃꯦꯁꯦꯁ ꯊꯥꯔꯛꯑꯦ ꯑꯩꯕꯨ ꯁꯪꯕ꯭ꯔꯣ ꯍꯥꯏꯅ
ꯎꯝ꯫
ꯁꯪꯕ꯭ꯔꯣ ꯍꯥꯏꯅ ꯊꯥꯔꯒ ꯃꯤꯒ ꯁꯟꯅꯔꯒ ꯂꯩꯕ ꯑꯩꯕꯨ ꯑꯩꯉꯣꯟꯗ ꯁꯪꯕ꯭ꯔꯣ ꯍꯥꯏꯔꯒ
ꯍꯣ
ꯑꯗꯣ ꯑꯩꯅ ꯑꯩꯉꯣꯟꯗ ꯇꯧꯔꯛꯀꯥꯅꯣ ꯑꯗꯨꯗꯤ ꯑꯩ ꯇꯧꯔꯛ ꯑꯥ ꯊꯥꯔꯛꯀꯅꯣꯗ ꯑꯩꯁꯨ ꯑꯦꯛꯖꯥꯝ ꯂꯩꯌꯦ ꯑꯗꯨꯗꯤꯍꯥꯏꯕ ꯃꯥꯗꯣ ꯑꯩꯉꯣꯟꯗ ꯃꯦꯁꯦꯖ ꯍꯥꯟꯅ ꯊꯥꯔꯛꯏꯅꯦꯕ ꯑꯩꯉꯣꯟꯗ ꯐꯪꯕ꯭ꯔꯣꯅ ꯑꯗꯨꯒ ꯄꯨꯡ ꯋꯥꯟ ꯑꯦꯟ ꯍꯥꯐ ꯑꯋꯥꯔ ꯋꯥꯔꯤ ꯁꯤꯟꯅꯔꯒ ꯂꯩꯌꯦꯕ ꯃꯤꯒ ꯈꯪꯕ꯭ꯔꯥ
ꯎꯝ
ꯄꯣꯛꯄ ꯆꯥꯛꯇꯤ ꯑꯩꯉꯣꯟ ꯑꯩꯉꯣꯟꯗ ꯍꯥꯏꯔꯛꯑꯅꯨ ꯍꯥꯏꯕꯅꯤꯗ ꯑꯉꯣꯟꯅ ꯁꯪꯕ꯭ꯔꯣꯅ ꯁꯤꯁꯨ ꯍꯥꯏꯔꯛꯏꯕ ꯑꯗꯨꯒ ꯑꯩꯉ ꯑꯩꯉꯣꯟ ꯁꯨꯃꯥꯏ ꯍꯥꯏꯕ ꯉꯍꯥꯛ ꯅꯨꯡꯉꯥꯏꯕꯤꯌꯨꯀꯣ ꯍꯣꯏ ꯉꯥꯏꯔꯝꯃꯣ ꯉꯥꯏꯔ ꯍꯣꯏ ꯉꯥꯏꯔꯝꯃꯣ ꯉꯥꯏꯔꯝꯃꯣ ꯉꯏꯔꯝꯃꯣ ꯁꯤ ꯃꯉꯣꯟꯗ ꯍꯥꯏꯔꯤꯁꯤ
ꯎꯝ
ꯑꯩꯅ ꯍꯣꯏ ꯍꯣꯏ ꯉꯥꯏꯒꯦ ꯉꯥꯏꯒꯦꯗꯤ ꯍꯥꯏꯔꯝꯃꯦꯕ ꯑꯗꯨꯒ ꯂꯥꯁꯇ ꯀꯣꯜ ꯇꯧꯔꯛꯑꯦ ꯃꯥꯁꯦ ꯅꯪ ꯁꯥꯎꯕ꯭ꯔꯣꯌꯦ ꯑꯩꯅ ꯑꯩ ꯀꯩꯒꯤ ꯑꯦ ꯑꯗꯨꯒꯤꯗꯀꯛ ꯁꯥꯎꯔꯗꯤ ꯀꯃꯥꯏꯅ ꯁꯥꯎꯗꯣꯏꯅꯣ ꯍꯥꯏꯕ ꯑꯗꯨꯒꯤ ꯅꯉꯣꯟꯗ ꯀꯔꯤꯝ ꯍꯥꯏꯔꯛꯀꯅꯣ ꯍꯥꯏꯕꯅꯦꯗ ꯃꯥꯗꯣ ꯑꯗꯨꯒ ꯑ ꯀꯔꯤ ꯄꯨꯡ ꯑꯃ ꯃꯈꯥꯏꯅꯦꯃꯤ ꯍꯥꯏꯔꯛꯑꯦ ꯃꯥꯗꯣ
ꯎꯝ
ꯑꯩ ꯑꯦꯛꯖꯥꯝ ꯂꯩꯌꯦ ꯑꯦꯛꯖꯥꯝ ꯂꯩꯇ꯭ꯔꯦ ꯑꯗꯣ ꯃꯥꯒꯤ ꯅꯨꯄꯥꯁꯨ ꯑꯩꯅ ꯈꯔ ꯄ꯭ꯔꯣꯕ꯭ꯂꯦꯝ ꯊꯣꯛꯑꯦ ꯍꯥꯏꯗꯣ ꯃꯥꯁꯦ ꯃꯥꯒꯤ ꯅꯨꯄꯥꯥꯏ ꯃꯇꯥꯡ ꯑꯩꯉꯣꯟꯗ ꯀꯣꯜ ꯇꯧꯔꯛꯀꯅꯤꯕ
ꯎꯝ
ꯇꯥꯏꯕꯤꯌꯣ ꯅꯪꯒ ꯋꯥꯔꯤ ꯁꯅꯥꯅꯤꯡꯉꯥꯏꯅꯦ ꯍꯥꯏ ꯍꯥꯏꯗꯣꯏꯅꯦ ꯁꯤꯅꯤ ꯃꯥ ꯍꯥꯏꯁꯦ
ꯎꯝ
ꯃꯤꯒ ꯁꯟꯅꯥꯔꯒ ꯑꯩꯉꯣꯟꯗ ꯃꯥꯏ ꯅꯨꯄꯥꯗꯣ ꯀꯣꯜ ꯄꯥꯏꯕꯤꯌꯨ ꯍꯥꯏꯗꯤ ꯀꯅꯥꯅ ꯌꯥꯅꯤꯡꯒꯦꯔꯣ ꯍꯥꯏꯕꯅꯦꯗ
ꯑꯁ ꯊꯣꯛꯇꯤꯃꯥꯖꯨ
ꯅ ꯈꯨꯠꯇ
ꯊꯣꯡꯗꯣ ꯌꯧꯕꯧ ꯏꯟꯁꯤꯜꯂꯝꯕ ꯀꯩꯗꯧꯒꯦ ꯇꯥꯃꯣ
ꯀꯔꯤꯒꯤꯅꯣ ꯁꯥꯎꯔꯤꯗꯤ
ꯇꯥꯝ ꯑꯩꯔꯣ
ꯑꯥꯎ꯫
ꯑꯣ ꯊꯣꯡꯗꯣ ꯑꯥ ꯌꯧꯕꯧ ꯏꯟꯁꯤꯜꯂꯝꯗ꯭ꯔꯗꯤꯅꯦ ꯈꯪꯕ꯭ꯔ ꯀꯩꯅꯣ ꯀꯣꯀꯣꯁꯦ ꯊꯣꯛꯈꯤꯗꯣꯏꯕ ꯊꯣꯛꯈ꯭ꯔꯗꯤ ꯗꯨ ꯀꯥꯟ ꯆꯠꯈ꯭ꯔꯅꯤ ꯑꯗꯨꯗꯩ ꯗꯨꯀꯥꯟ ꯆꯠꯈꯤꯕꯗꯩ ꯑꯗꯨꯝ ꯈꯪꯗꯦꯅꯦ ꯃꯥꯁꯦ
ꯑ ꯅꯪ ꯌꯦꯡꯗꯕꯩꯔꯥ
ꯍꯥꯥ
ꯅꯠꯇꯦ ꯅꯠꯇꯦ
ꯑꯦ ꯑꯦ ꯉꯥꯏꯈꯣꯀꯣ ꯇꯨ ꯏꯅꯤ
ꯅꯪ ꯑꯉꯥꯡ ꯇꯨꯏꯁꯦꯟ ꯇꯧꯗꯣꯏꯃꯤꯅ ꯈꯔ ꯆꯤꯜꯂꯝꯃꯅꯤꯀꯣ
ꯍꯥ
ꯑꯉꯥꯡꯁꯦꯟ ꯇꯨꯏꯁꯟ ꯇꯧꯗꯣꯏꯃꯤꯅ ꯅꯪꯗꯤ ꯉꯟꯅ ꯇꯨꯝꯅꯤꯡꯉꯥꯏ ꯑꯣꯏꯔꯅꯤꯡꯉꯥꯏ ꯑꯣꯏꯔꯝꯅꯤ ꯍꯥꯏꯕ
ꯉꯥꯈꯣ ꯑꯉꯥꯡ ꯇꯨꯏꯁꯟ ꯇꯧꯕ ꯀꯩ ꯍꯥꯏꯅꯣ
ꯑꯉꯥꯡ ꯇꯨꯏꯁꯟ ꯇꯧꯅꯤꯡꯉꯥꯏ ꯑꯣꯏꯕꯅꯤꯅ ꯉꯟꯅ ꯇꯨꯝꯅꯤꯡꯉꯥꯏ ꯑꯣꯏꯔꯝꯅꯤꯀꯣ ꯅꯪꯗꯣ ꯍꯥꯏꯕ
ꯅꯠꯇꯤꯌꯦ ꯍꯌꯦꯡ ꯑꯃꯣꯏ ꯄꯥꯍꯜꯂ ꯑꯗꯨꯝ ꯊꯝꯃꯗꯕꯅꯦ꯫
ꯎꯝ ꯄꯨꯡ ꯀꯌꯥꯗꯒꯤꯅꯦ ꯍꯥꯏꯕ꯭ꯔꯣ ꯁꯤꯛꯁꯇꯒꯤ
ꯄꯨꯡ ꯇꯔꯨꯛꯇ ꯑꯥ ꯌꯧꯗꯣꯏꯕ ꯁꯤꯗꯒꯤ ꯃꯥ ꯃꯉꯥ ꯑꯥꯜꯃꯉꯥ ꯑꯗꯨ꯭ꯋꯥꯏ ꯆꯠꯈ꯭ꯔꯅꯤ ꯑꯗꯨ ꯍꯧꯒꯠꯄꯗꯤ ꯄꯨꯡ ꯃꯔꯤ ꯃꯈꯥꯏ
ꯍ ꯍꯣꯏ ꯃꯥ
ꯗꯨꯟ
ꯑꯣꯏꯃ ꯄꯥꯛꯊꯤꯌꯦ
ꯇꯥꯊꯤꯕꯅꯦ ꯑꯗꯨꯅ ꯑꯩ ꯇꯨꯝ ꯇꯣ ꯑꯩ ꯇꯣꯛꯅꯤꯡꯉꯕꯅꯦ ꯍꯥꯏꯕꯅꯦ ꯇꯣꯛꯅꯤꯡꯉꯕꯅꯦ ꯍꯥꯏꯗꯤ ꯑꯦꯟ ꯁꯤ ꯁꯤ ꯒꯁꯦ ꯇꯣꯛꯅꯤꯡꯉꯝꯅꯦꯕꯥ ꯑꯩ ꯇꯜꯂꯦꯃꯦ
ꯎꯝ ꯑ ꯇꯟꯒꯅꯨ ꯇꯟꯒꯅꯨ
ꯑꯁꯇꯟ ꯈꯨꯇꯟꯗꯤ ꯂꯣꯏꯔꯦꯍꯦ ꯑꯩ
ꯑꯣ
ꯑꯩ ꯇꯟꯕꯩ ꯆꯥꯡꯁꯤꯗꯤ ꯉꯁꯤꯁꯨ ꯋꯥꯀꯤꯡ ꯒ ꯑꯝꯇꯥ ꯆꯦꯟꯗꯦꯗ ꯑꯩ ꯉꯁꯤ
ꯑꯗꯣ ꯑꯦꯟ ꯁꯤ ꯁꯤ ꯌꯥꯎꯕꯗꯤ ꯌꯥꯝ ꯀꯥꯟꯅꯩꯔꯦ ꯍꯥꯏꯕꯅꯤꯗ
ꯀꯥꯟꯅꯩꯌꯦ ꯀꯥꯟꯅꯕꯕꯨꯗꯤ
ꯑꯣ ꯅꯪ ꯌꯥꯝ ꯀꯥꯟꯅꯔꯒꯅꯤ ꯍꯌꯦꯡ ꯍꯣꯏ
ꯑꯩꯁ ꯀꯩꯅꯣꯅꯦꯍꯦ
ꯀꯩꯗꯧꯉꯩ ꯆꯠꯅꯤ ꯍꯥꯏꯕ꯭ꯔꯥ
ꯀꯥꯏꯗ
ꯅꯪ ꯆꯠꯅꯤ ꯍꯥꯏꯕꯗꯣ
ꯍꯌꯦꯡꯅꯦ
ꯅꯪ ꯑꯦꯟ ꯁꯤ ꯁꯤꯒꯤ ꯆꯠꯅꯤ ꯍꯥꯏꯕ ꯅꯠꯇ꯭ꯔꯣ
ꯍꯣꯏ ꯍꯌꯦꯡ ꯆꯠꯇꯨꯏꯅꯤ
ꯑꯣ ꯍꯌꯦꯡꯃꯨ ꯃꯔꯤꯃꯨꯛꯈꯥꯏꯔꯣ
ꯎꯝꯃꯥꯅꯦ
ꯑ ꯅꯪ ꯁꯥꯏꯅ ꯍꯥꯏꯌꯨꯌꯥꯗ꯭ꯔꯣ
ꯑꯦ ꯑꯩ ꯇꯨꯝꯅꯤꯡꯕꯤꯗꯨꯢ ꯇꯧꯕꯅꯤꯗ
ꯑꯦꯁ ꯑꯗꯨꯗꯤ ꯇꯨꯝꯈꯔꯣꯀꯣ
ꯁꯤ ꯂꯣꯢꯒꯤꯁꯤꯍꯦ ꯀꯩꯅꯣꯅꯦ
ꯅꯪ ꯇꯨꯝꯕ ꯇꯨꯝꯁꯤꯠ ꯐꯥꯗ꯭ꯔꯗꯤ ꯌꯥꯝ ꯅꯨꯡꯉꯥꯏꯔꯔꯣꯏ
ꯅꯪꯅ ꯑꯩꯕꯨ ꯅꯝꯐꯨꯗ ꯇꯧꯕꯁꯤ ꯃꯥꯉꯥꯏꯔꯦ ꯇꯧꯔꯤꯁꯦ ꯍꯥꯝ
ꯀꯩꯍꯥꯏꯕꯅꯣ ꯍꯧꯖꯤꯛꯀꯤꯗꯨ ꯀꯩ ꯍꯥꯏꯕ꯭ꯔ
ꯅꯝꯐꯨꯗ ꯋꯥꯔꯤ ꯁꯥꯕꯁꯤ ꯃꯉꯥꯏꯔꯦ ꯍꯥꯏꯕ ꯅꯪ ꯍꯥꯏ ꯋꯥꯗꯣ
ꯃꯣꯏ ꯃꯌꯥꯝ ꯄꯥꯈꯠꯂꯦ
ꯎꯝ ꯊꯥꯖꯜ ꯂꯛꯇꯅꯪ
ꯉꯔꯥꯡ ꯏꯕꯥꯅꯤ ꯏꯕꯥꯅꯤ ꯍꯥꯢꯌꯦ ꯉꯍꯥꯟꯂ ꯁꯩꯔꯦꯡ ꯊꯤꯕꯗꯣ ꯀꯩꯗꯧꯉꯩꯔꯥ
ꯉꯔꯥꯡꯅꯦ
ꯗꯨ ꯌꯥꯕ ꯃꯥꯜꯂꯦꯅꯦ
ꯁꯩꯔꯦꯡꯗꯣ
ꯑ
ꯀꯃꯥꯏ ꯈꯪꯢꯅꯣ
ꯑꯃ ꯆꯪꯅꯤꯡꯉꯥꯏ ꯂꯩ ꯑꯗꯨꯗ ꯈꯪꯕ
ꯆꯪꯅꯤꯉꯥꯏ ꯂꯩ ꯍꯥꯏꯕꯗꯤ
ꯑꯩ ꯍꯨꯔꯦꯟ ꯍꯥꯏꯕꯤꯒꯦ
ꯑꯩ ꯑꯩꯈꯣꯏ ꯐꯤꯔꯋꯦꯜ ꯄ꯭ꯔꯣꯒ꯭ꯔꯥꯝ ꯇꯧꯗꯣꯔꯦ
ꯀꯩꯗꯧꯉꯩ
ꯎꯝ ꯗꯦꯠ ꯑꯦꯠꯇꯤꯟ
ꯎꯝ ꯑꯦ ꯏꯃꯥꯟꯅꯕꯤ ꯃꯆꯥ ꯍꯣꯏꯒꯤꯁꯨ ꯇꯧꯅꯤ ꯍꯥꯏꯕꯅꯤ ꯅꯨ ꯇꯥꯡ ꯇꯔꯥꯃꯉꯥꯗ
ꯑꯣ
ꯑꯩꯗꯤ ꯐꯨꯅꯤꯡꯕꯅ ꯑꯁꯤ ꯅꯨꯄꯤꯁꯦ ꯑꯩ ꯑꯩꯉꯣꯟꯗ ꯑꯃꯨꯛꯀ ꯀꯝꯄ꯭ꯂꯦꯟ ꯇꯧꯅꯤ ꯑꯩ ꯄꯜꯂ ꯄꯜꯂꯒ ꯏ ꯀꯥꯕꯅ ꯂꯣꯏꯔꯕꯅꯦ ꯑꯗꯨ ꯍꯥ
ꯍꯌꯦꯡ ꯍꯥ
ꯁꯨꯅꯠꯇꯦꯗ
ꯀꯔꯝꯕꯅꯣ ꯃꯤ ꯃꯆꯥꯁꯤꯅ ꯀꯩ ꯍꯥꯏꯔꯤꯁꯦ ꯀꯩꯅꯣꯕ ꯃꯥꯅ ꯄꯥꯝꯃꯤꯁꯦ ꯀꯩꯅꯣꯕ
ꯑꯁ ꯃꯥꯒꯤ ꯃꯁꯥꯒꯤ ꯑꯣꯏꯖꯕ ꯌꯥꯝ ꯊꯤꯌꯦꯕ ꯐꯨꯅꯤꯡꯕꯅ ꯑꯩ ꯈꯪꯗꯦ ꯋꯥ ꯉꯥꯡꯕꯗꯣ ꯀꯔꯤ ꯍꯥꯏꯅꯤ ꯑꯃꯨꯛ ꯑꯃꯃꯨꯛ ꯑꯃꯃꯨꯝꯛ ꯉꯥꯡꯅꯤꯉꯥꯏ ꯋꯥꯅ ꯉꯥꯡꯉ ꯑꯦ ꯀꯝꯄ꯭ꯂꯦꯟ ꯇꯧꯅꯤ ꯑꯩꯉꯣꯟꯗ ꯑꯃꯨꯛꯀ ꯑ ꯁꯤꯅꯕꯗꯥꯏ ꯇꯧꯔꯛꯀꯅꯤꯁꯨ ꯍꯪꯅꯤꯡꯉꯦ ꯑꯃꯨ
ꯎꯝ ꯃꯗꯨ ꯑꯗꯨ ꯐꯨ ꯆꯩ ꯌꯥꯝ ꯂꯩꯕꯗꯤ ꯂꯩꯔꯦ
ꯑꯩꯒ ꯀꯌꯥ ꯌꯥꯅꯗꯦꯕ ꯍꯣꯏ ꯇꯤꯟꯕꯗꯤ ꯇꯤꯟꯅꯩꯀꯣ ꯑꯗꯨꯗꯤ ꯃꯌꯥꯝꯗ ꯑꯩꯅ ꯍꯦꯟꯅ ꯍ ꯍ ꯃꯔꯩ ꯑꯃ ꯏꯇꯧ ꯇꯧꯋꯦ ꯍꯥꯏꯕ ꯃꯔꯩ ꯃꯔꯩ ꯃꯔꯩ ꯑꯃꯥ ꯑꯩꯒꯤ ꯊꯥꯏꯅ ꯀ꯭ꯂꯥꯁ ꯁꯤꯁꯇ ꯄꯨꯜꯂꯛꯄ ꯃꯔꯨꯞ ꯅꯨꯄꯤꯗꯣ ꯇꯪꯕ꯭ꯔꯥ ꯇꯣꯛꯈꯤꯕꯗꯣ
ꯎꯝ
ꯃꯨꯟ ꯀꯩꯅꯣꯗꯒꯗꯣ
ꯅꯤꯅ ꯍꯣꯡꯧꯕꯗꯣ ꯅꯤ ꯑꯦꯟ ꯑꯥꯏ ꯑꯥꯔ ꯌꯨ ꯄꯤ ꯑꯦ ꯑꯦꯝ ꯑꯦꯗꯣ
ꯀꯔꯤ
ꯑꯦꯟ ꯑꯥꯏ ꯑꯥꯔ ꯌꯨ
ꯑꯦꯟ ꯑꯥꯏ ꯑꯔ ꯌꯨ ꯑꯣ
ꯏꯁ ꯇꯞꯅ ꯏꯅꯅ ꯍꯥꯏꯔꯦ ꯃꯤꯒꯤ ꯅꯪꯒꯤꯗꯨꯗꯤ
ꯎꯝ ꯈꯪꯉꯦ
ꯑꯗꯨꯒꯤ ꯅꯨꯄꯤꯗꯣ ꯑꯗꯨꯒ ꯂꯩꯃꯤꯟꯅꯔꯝꯃꯅꯦꯕ ꯈꯪꯕ ꯃꯥꯁꯦ ꯍꯥꯏꯅ
ꯎꯝ ꯈꯔ ꯈꯣꯏ
ꯑꯣ ꯑꯗꯨ ꯃꯥꯗꯨꯁꯨ ꯇꯨꯃꯤꯟꯅ ꯑꯩꯉꯣꯟꯗ ꯋꯥꯒꯨꯝꯕ ꯍꯥꯏꯌꯦꯕ ꯃꯥꯁꯦ ꯂꯣꯏꯅ ꯂꯩꯃꯤꯟꯅꯕ ꯈꯔ ꯅꯨꯡꯉꯥꯏꯗꯦ ꯍꯥꯏꯌꯦꯕ
ꯑꯣꯔꯣꯏ
ꯃꯤ ꯃꯆꯥꯗꯨꯅꯦꯀꯣ ꯍꯥꯏꯁꯦ
ꯍꯣꯏ
ꯎꯝ ꯑ ꯀꯩꯅꯣꯝ ꯇꯧꯅꯤꯡꯉꯥꯏ ꯃꯥꯢ ꯑꯈꯣꯏꯗꯤ ꯍꯥꯏ ꯍꯥꯢꯅ ꯑꯉꯥꯡ ꯑꯣꯏꯔꯤ ꯀꯥꯟ ꯂꯣꯏꯅꯈꯤꯕꯒꯨꯝ ꯑꯗꯨꯗꯩ ꯍꯦꯟꯅ ꯂꯣꯏꯅꯔꯛꯇꯦꯅ
ꯎꯝ
ꯎꯝ ꯈꯪꯗꯦꯗ ꯀꯩꯅꯣꯝ ꯇꯧꯅꯤꯡꯉꯥꯏꯒꯨꯝ ꯋꯥꯁꯦ ꯍꯧꯖꯤꯛꯀꯥꯟ ꯆꯥꯎꯔꯛꯄꯩꯔ ꯀꯩꯅꯣ ꯈꯔ ꯈꯔ ꯈꯪꯉꯦꯕ ꯃꯥ ꯉꯥꯡꯕꯁꯦ ꯒ꯭ꯌꯥꯟ ꯇꯥꯢꯌꯦꯕ
ꯎꯝ
ꯌꯦꯗ
ꯏꯟꯇꯔꯚ꯭ꯌꯨ ꯊꯣ ꯅꯥꯀꯟꯗ ꯏꯃꯥꯟꯅꯕꯤ ꯑꯃꯅ ꯋꯥ ꯍꯥꯡꯉ ꯂꯩꯕ ꯑꯗꯨꯒꯤ ꯀꯣꯛꯁꯦ ꯑꯅꯤ ꯊꯥꯗꯕ ꯉꯝꯗ꯭ꯔꯤꯅꯦꯕ ꯑꯗꯨꯏ ꯃꯔꯝ ꯑꯣꯏ ꯑ ꯑꯩ ꯅꯪꯒꯤ ꯍꯟꯕ ꯇꯠꯂꯤꯁꯦ
ꯑ ꯀꯥꯏꯗꯦ ꯀꯥꯏꯗꯦ ꯑꯩꯗꯤ ꯅꯪ ꯎꯔꯝꯃꯔꯣꯏ ꯍꯥꯏꯕ ꯑꯗꯨꯝ ꯇꯧꯔꯛꯏꯗꯨꯗꯤ ꯀꯣ ꯅꯪꯒꯤꯀꯣ ꯐꯔꯛ ꯇꯥꯕꯒꯤ
ꯅꯠꯇꯦꯍꯦ ꯍꯧꯖꯤꯛꯅꯉꯣꯟꯗ ꯋꯥ ꯉꯥꯡꯕ ꯍꯥꯏꯕꯅꯤ
ꯑꯣ ꯅꯪꯒꯤ ꯃꯦꯁꯦꯁ ꯊꯣꯛꯂꯛꯇꯕꯒꯤ ꯌꯥꯝ ꯅꯨꯡꯉꯥꯏꯇꯕ ꯑꯩꯗꯣ ꯑꯗꯨꯒꯤ ꯑꯩꯗꯣ ꯀꯣꯜꯗꯨꯅ ꯇꯧꯕꯤꯗ꯭ꯔꯗꯤ ꯀꯟ ꯍꯥꯏꯕꯒꯤ
ꯍꯧꯖꯤꯛꯇ ꯃꯩ ꯂꯥꯛꯄꯗ ꯉꯥꯏꯔꯤ ꯍꯥꯏꯔꯣ
ꯎꯝ ꯀꯨꯏꯗ꯭ꯔꯤꯌꯦ ꯂꯥꯛꯄ
ꯑꯣ ꯑꯣꯍꯣ
ꯅꯪ ꯑꯃꯨꯛ ꯇꯧꯔꯛꯑꯣꯀꯣ
ꯑꯣ ꯑꯣ
ꯑꯩꯖꯦ
ꯍꯜꯂꯣ ꯀꯔꯤ ꯍꯥꯏꯅꯕ꯭ꯔꯣ
ꯀꯩꯕꯣ
ꯃꯥꯟꯅꯕꯤꯒ ꯋꯥ ꯍꯥꯏꯅꯩꯌꯦ ꯍꯥꯏꯕꯗꯣ ꯍꯌꯦꯡ ꯆꯠꯅꯤꯉꯥꯏꯒꯦꯔꯥ
ꯍꯌꯦꯡꯒꯤ ꯃꯣꯏ ꯑꯉꯥꯡ ꯑꯃ ꯌꯥꯎꯋꯦ ꯍꯥꯏꯕ ꯑꯗꯨꯒꯤ ꯍꯌꯦꯡ ꯀꯩꯩ ꯀꯩ ꯍꯪꯅꯤ ꯈꯣꯠꯅꯤꯗꯣ
ꯎꯝ ꯅꯪꯒꯤꯗꯤ ꯑꯁꯤ ꯀꯌꯥꯅꯣ
ꯑꯅꯤ ꯑꯍꯨꯝꯁꯨꯨꯕ
ꯑꯍꯨꯝꯁꯨꯕ ꯑꯣ ꯑꯣ ꯑꯣ ꯍꯣꯏ ꯍꯣꯏ ꯂꯣꯏꯁꯟꯅꯤꯡꯉꯥꯏ ꯇꯧꯔꯣ ꯅꯪꯁꯨ
ꯂꯣꯏꯔꯦ ꯑꯗꯨ ꯂꯣꯏꯅꯤꯡꯕꯅ ꯂꯣꯏꯔꯕꯅꯦ
ꯑꯣ ꯑꯩꯁꯨꯅꯦ ꯌꯥꯝ ꯂꯣꯏꯅꯤꯡꯉꯦ ꯑꯦꯛꯖꯥꯝꯒꯤ ꯋꯥ ꯑꯝꯇ ꯆꯪꯗꯦ
ꯑꯣ ꯑꯣ ꯑꯦ ꯌꯥꯔꯁꯦ
ꯍꯣꯏ ꯏꯟ ꯇꯧꯕꯀꯣ
ꯍꯗ